ꯍꯜꯂꯣ
ꯇꯥꯔꯕꯣ ꯎꯆ
ꯑꯥ ꯇꯥꯔꯦ ꯇꯥꯔꯦ
ꯑꯣ
ꯉꯁꯥꯏꯗꯩ ꯑꯃꯨꯛ ꯌꯥꯗꯕꯤꯗꯨ ꯇꯧꯔꯛꯏꯅꯦ
ꯑ ꯍꯧꯖꯤꯛꯇꯁꯨ ꯑꯩꯈꯣꯏ ꯑꯩꯈꯣꯏ ꯏꯆꯦ ꯑꯃ ꯐꯣꯟ ꯇꯧꯔꯛꯀꯦꯅ ꯇꯧꯔꯛꯇ ꯉꯥꯏꯔꯤꯅꯦ ꯍꯧꯖꯤꯛ ꯁꯤ ꯋꯥꯔꯤ ꯁꯥꯟꯅꯕ ꯂꯣꯏꯍꯧꯗꯕꯈꯩꯁꯦ ꯂꯣꯏ ꯂꯣꯏꯅꯔꯦ ꯍꯥꯏꯕ
ꯎꯝ ꯇꯥꯛꯁ ꯑꯃ ꯂꯥꯛꯄꯗꯣ ꯑꯗꯨꯗꯣ ꯂꯣꯏꯗꯕ ꯌꯥꯗꯕꯒꯤꯅꯦ
ꯑꯗꯨꯗꯨꯒꯤꯅꯦ ꯍꯥꯏꯕ ꯑꯗꯨꯅꯤ ꯑꯩꯁꯨ ꯉꯁꯥꯏꯗꯒꯤ ꯑꯩꯈꯣꯏ ꯗꯣꯟꯗꯣꯟꯒ ꯑꯃꯨꯛ ꯁꯥꯟꯅꯩ ꯑꯃꯒ ꯑꯃꯨꯛ ꯁꯥꯟꯅꯩ ꯑꯩꯈꯣꯏ ꯆꯦꯅ ꯍꯣ ꯑꯩ ꯅꯝꯕꯔ
ꯂꯣꯏꯍꯧꯗ꯭ꯔꯗꯤ ꯑꯃꯨꯛ ꯎꯝ ꯅꯍꯥꯟꯗꯒꯤ ꯂꯣꯏꯁꯟꯒꯗꯧꯕꯗꯨꯁꯨ ꯌꯥꯗꯦꯕ
ꯍꯣꯏ ꯍꯣꯏ ꯑꯗꯨ ꯆꯦ ꯕꯤꯇꯥꯔꯥꯅꯤꯒꯤꯗꯤ ꯐꯣꯟ ꯇꯧꯕ ꯀꯌꯥ ꯁꯨꯔꯒꯦ
ꯑꯩꯒꯤꯗꯣ ꯑꯥ ꯀꯩꯅꯣꯗ ꯔꯤꯃꯥꯗ ꯇꯧꯔꯛꯏꯁꯤꯒꯅꯦ ꯀꯨꯟꯒ ꯅꯤꯊꯣꯏ ꯁꯨꯗꯣꯏꯅꯦꯕ ꯑꯗꯣ ꯀꯨꯟꯅꯤꯊꯣꯏ ꯁꯨꯕ ꯍꯥꯏꯁꯦ ꯆꯦꯔꯕꯤꯅꯥ ꯈꯨꯟꯈꯩ ꯇꯧꯅꯕꯗꯣ ꯑꯗꯨꯗ ꯅꯦꯠꯋꯥꯛꯁꯨ ꯌꯥꯗꯕꯒꯤ ꯑꯣꯏꯗꯣꯏꯔꯥ ꯀꯩꯅꯣ ꯈꯪꯗ꯭ꯔꯦ ꯖꯦꯔꯣꯗ ꯆꯠꯈꯤꯕ ꯑꯅꯤ ꯑꯍꯨꯝ ꯌꯥꯎꯒ꯭ꯔꯦꯕ ꯍꯥꯏꯗꯤ ꯃꯣꯏ ꯁꯦꯀꯦꯟꯗꯣ ꯖꯦꯔꯣ ꯁꯦꯀꯦꯟꯗ ꯂꯣꯏ ꯂꯩ ꯑꯗꯒꯤ ꯆꯦꯆꯦꯒ ꯋꯥꯔꯤ ꯁꯥꯟꯅꯔꯒꯁꯨꯅꯦ ꯃꯣꯏ ꯃꯊꯟꯇ ꯀꯛꯈꯤꯕ ꯌꯥꯎꯔꯦꯕ
ꯍꯣꯏ ꯍꯣꯏ
ꯑꯗꯨꯗꯨꯒꯤ ꯈꯪꯗ꯭ꯔꯤ ꯃꯣꯏꯗꯣ ꯔꯤꯖꯦꯛ ꯆꯠꯂꯛꯄꯒ ꯀꯩꯒ ꯀꯃꯥꯏꯅ ꯇꯧꯗꯣꯏꯅꯣꯅ
ꯑꯩꯒꯤꯁꯨ ꯑꯥ ꯇ꯭ꯋꯦꯟꯇꯤ ꯐꯣꯔꯗꯤ ꯁꯨꯔꯦ
ꯎꯝ
ꯑꯗꯣ ꯍꯥꯟꯅ ꯑꯃꯨꯛ ꯇ꯭ꯋꯦꯟꯇꯤ ꯐꯣꯔ ꯁꯥꯟꯅꯧꯅ ꯑꯃꯨꯛ ꯁꯥꯟꯅꯔꯦ ꯑꯗꯨꯒ ꯑꯃꯨꯛ ꯍꯥ ꯇ꯭ꯋꯦꯟꯇꯤ ꯅꯥꯏꯟ ꯑꯃꯨꯛ ꯁꯥꯡꯇꯣꯛꯑꯦꯕ ꯁꯤꯗꯩ ꯑꯃꯨꯛ ꯀꯌꯥꯝ ꯁꯥꯡꯇꯣꯛꯇꯣꯏꯅꯣ ꯈꯪꯗꯦ ꯇꯜꯂꯦ
ꯑꯈꯣꯏꯒꯤꯗꯤ ꯊꯥꯔꯇꯤ ꯍꯥꯏꯌꯦ ꯍꯥꯏꯗꯕ꯭ꯔꯥ
ꯑꯩꯒꯤꯗꯤ ꯊꯥꯔꯇꯤ ꯍꯥꯏꯗꯦ ꯇ꯭ꯋꯦꯟꯇꯤ ꯅꯥꯏꯟ ꯂꯩ
ꯑꯣ ꯑꯩꯒꯤꯅ ꯊꯥꯔꯇꯤ ꯂꯩꯌꯦꯕ
ꯎꯝ ꯇ꯭ꯋꯦꯟꯇꯤꯅꯥꯏꯟ
ꯅꯪ ꯅꯍꯥꯟꯗꯒꯤ ꯁꯥꯟꯅꯔ ꯁꯥꯟꯅꯅꯕꯅꯦ ꯇ꯭ꯔꯥꯏꯁꯨ ꯃꯌꯥꯝ ꯇꯧꯔꯤꯅꯦꯕ ꯑꯗꯨ ꯇ꯭ꯔꯥꯏ ꯇꯧꯕꯗꯣ ꯀꯩꯅꯣ ꯇꯧꯕ ꯑꯝꯇ ꯌꯥꯗꯕ ꯐꯣꯟꯗꯣ ꯋꯥꯔꯤ ꯁꯥꯟꯅꯕ ꯑꯝꯇ ꯌꯥꯗꯕ ꯑꯝꯇ ꯄꯥꯏꯈꯠ ꯄꯥꯏꯈꯠꯂ ꯄꯥꯏꯈꯠꯂꯁꯨ ꯇꯠꯈꯤꯕꯗꯣ
ꯍꯣꯏ
ꯑꯗꯨꯝ ꯑꯣꯏꯕ ꯑꯗꯒꯤ ꯔꯤꯡ ꯆꯠꯂꯒꯅꯦ ꯑꯩꯒꯤꯗꯤ ꯑꯩꯗ ꯑꯩ ꯑꯩꯉꯣꯟꯗꯒꯤꯗꯤ ꯔꯤꯡ ꯆꯠꯄ ꯑꯁꯣꯝꯗꯅ ꯌꯧꯗꯕ ꯑꯗꯨꯃꯥꯏꯅ ꯑꯗꯨꯝ ꯂꯩ ꯇꯧꯅ ꯂꯩꯔꯦ
ꯑꯗꯣ ꯆꯦ ꯕꯕꯤꯇꯥꯔꯥꯅꯤꯁꯦ ꯑꯥ ꯀꯥꯏꯋꯥꯏꯗꯩ ꯑꯣꯏꯗꯣꯏꯅꯣ ꯀꯛꯆꯤꯡ ꯀꯥꯏꯋꯥꯏꯗꯩ ꯑꯣꯏꯗꯣꯏꯅꯣ
ꯑꯥ ꯀꯛꯆꯤꯡꯗ ꯕꯣꯔꯥ ꯆꯥꯕꯝ ꯂꯩꯕꯗꯣ ꯈꯪꯕ꯭ꯔꯥ
ꯈꯟꯗꯦ ꯑꯗꯨꯗꯤ
ꯀꯩꯊꯦꯜ ꯃꯆꯥꯅꯅꯦ ꯀꯛꯆꯤꯡ ꯕꯣꯔꯥ ꯌꯨꯝꯐꯝ ꯑꯃ ꯂꯩꯌꯦ
ꯍꯣꯏ
ꯑꯗꯨ ꯑꯗꯨ ꯃꯅꯥꯛꯇꯨꯗꯩ ꯑꯣꯏꯗꯣꯏꯕ ꯂꯩꯀꯥꯏꯅ ꯃꯈꯥ ꯂꯩꯀꯥꯏꯗꯤ ꯆꯤꯡꯉꯦ
ꯑꯩꯈꯣꯏ ꯁꯤꯗꯁꯨ ꯑꯉꯥꯡ ꯀꯛꯆꯤꯡꯗꯒꯤ ꯂꯩꯔꯝꯃꯦꯕꯀꯣ ꯍꯟꯕꯨꯗꯤ ꯍꯟꯈ꯭ꯔꯦ ꯍꯧꯖꯤꯛꯅ ꯑꯃꯗꯒꯤꯕꯨꯗꯤ ꯂꯩꯔꯤ ꯀꯛꯆꯤꯡ ꯋꯥꯏꯔꯤꯗꯤ ꯃꯥꯟꯗꯕ ꯃꯥꯗꯤ ꯀꯩꯒꯤ ꯃꯆꯥ ꯈꯪꯗꯦ ꯂꯝꯗꯣ ꯑꯩꯁꯨ ꯈꯪꯍꯧꯗ꯭ꯔꯦꯅ ꯑꯗꯨꯏ
ꯎꯝ ꯋꯥꯏ ꯂꯤꯒꯗꯤ ꯑꯃꯨꯛ ꯈꯔ ꯄꯪ ꯂꯥꯛꯅꯔꯦ ꯍꯥꯏꯗꯤ ꯂꯝꯗꯣ ꯀꯩꯅꯣ ꯇꯧꯔꯦꯕ ꯁꯣꯔꯣꯛ ꯋꯥꯡꯃ ꯋꯥꯡꯃ ꯋꯥꯡꯃ ꯍꯥꯏꯗꯤ ꯃꯦꯟ ꯔꯣꯗꯀꯤ ꯑꯁꯣꯝ ꯁꯥꯏꯗꯠꯇꯣ ꯑꯗꯨꯅ ꯑꯩꯈꯣꯏ ꯋꯥꯔꯤ ꯍꯥꯏꯔꯦ ꯑꯩꯈꯣꯏ ꯁꯣꯝ ꯁꯥꯏꯠꯅ ꯈꯨꯂꯦꯟ ꯍꯥꯏꯔꯤꯅꯦꯕ ꯈꯨꯂꯦꯟꯗꯁꯨ ꯑꯃꯨꯛ ꯂꯩꯀꯥꯏ ꯃꯌꯥꯝ ꯂꯩꯌꯦꯕ ꯑꯗꯨ ꯑꯗꯨꯒꯤ ꯔꯤꯃꯥꯗꯤ ꯍꯧꯖꯤꯛ ꯀꯩꯗꯅꯣ
ꯀꯩꯁꯨꯝ ꯇꯧꯗꯦꯗ ꯁꯨꯝ ꯂꯩꯔꯝꯕꯅꯤ
ꯑꯣ ꯆꯦꯔꯇꯅ ꯈꯣꯏꯒꯤ ꯀꯖꯤꯟ ꯑꯣꯏꯗꯣꯏꯔꯥ ꯅꯠꯇ꯭ꯔꯒꯅ ꯑꯗꯨꯝ ꯄꯣꯛꯃꯤꯟꯅꯕ ꯁꯤꯕ꯭ꯂꯤꯡ
ꯑꯥ ꯍꯣꯏ ꯍꯣꯏ ꯄꯣꯛꯃꯤꯟꯅꯕ
ꯑꯣ ꯏꯆꯦꯅ ꯄꯟꯕꯗꯣ ꯑꯣꯏꯗꯣꯏꯅꯦ ꯑꯗꯨꯗꯤ
ꯍꯣꯏ ꯍꯣꯏ
ꯁꯤꯃꯥꯗꯤ ꯀꯩꯗꯧꯔꯤꯅꯣ
ꯀꯩꯁꯨꯝ ꯇꯧꯗꯤꯌꯦ
ꯌꯨꯝꯗ ꯂꯩ
ꯑꯥ ꯂꯩꯇꯤꯌꯦ ꯀꯩꯁꯥꯝꯄꯥꯠꯇ ꯂꯩꯌꯦ
ꯑꯣ ꯑꯩ ꯆꯤꯆꯦꯅ ꯀꯩꯅꯣ ꯇꯧꯕꯗꯨꯗꯅꯦ ꯑꯗꯨꯝ ꯋꯥꯔꯤ ꯁꯥꯟꯅꯕꯗꯁꯨ ꯑꯩꯈꯣꯏꯕꯥꯅꯤꯗꯣ ꯑꯗꯨꯝ ꯌꯥꯝ ꯀ꯭ꯂꯣꯖ ꯑꯣꯏꯅ ꯁꯥꯟꯅꯔꯝꯃꯤꯅꯦꯕ ꯑꯗꯨꯗꯨꯒ
ꯍꯧꯖꯤꯛꯇꯤ ꯑꯗꯨꯝ ꯌꯨꯝꯗ ꯂꯩꯕꯣꯔ ꯆꯦꯗꯤ
ꯑꯩ ꯌꯨꯝꯗ ꯂꯩꯌꯦ ꯔꯦꯟꯇ ꯑꯃꯨꯛ ꯂꯥꯛꯑꯗꯕꯅꯦ ꯀꯩꯅꯣ ꯇꯧꯔꯦ ꯉꯔꯥꯡ ꯄꯣꯠ ꯑꯃꯨꯛ ꯄꯨꯈꯠꯂꯝꯃꯦꯕ ꯉꯁꯤꯗꯣ ꯑꯩ ꯑꯩꯈꯣꯏ ꯍꯦꯛ ꯌꯨꯝꯊꯪꯅꯕ ꯏꯃꯥꯟꯅꯕꯤ ꯑꯗꯨꯝ ꯑꯉꯥꯡ ꯑꯣꯏꯔꯤꯉꯩꯗꯒꯤ ꯇꯤꯟꯅꯔꯛꯄ ꯏꯃꯥꯟꯅꯕꯤ ꯏꯃꯟꯅꯕꯤ ꯑꯃꯒꯤ ꯍꯩꯖꯤꯡꯄꯣꯠ ꯇꯥꯛꯌꯦ ꯑꯗꯨꯗꯨꯒꯤ ꯃꯁꯤ ꯌꯥꯎꯔꯝꯃꯒ ꯍꯌꯦꯡ ꯆꯠꯀꯦꯅ ꯇꯧꯔꯤꯅꯤ
ꯑꯣ ꯀꯩꯖꯥꯡ ꯆꯥꯔꯒꯦ ꯆꯦꯗꯤ
ꯑꯩꯈꯣꯏ ꯉꯁꯥꯏ ꯑꯌꯨꯛꯇ ꯑꯣ ꯍꯋꯥꯏ ꯊꯣꯡꯕ ꯑꯣꯏꯕ ꯃꯥꯜꯂꯦ ꯑꯩꯈꯣꯏ ꯆꯥꯛꯈꯤꯕꯗꯣ ꯀꯨꯏꯕꯒꯤ ꯀꯥꯎ꯭ꯔꯦ ꯅꯣꯏꯗꯤ
ꯑꯩꯈꯣꯏ ꯉꯁꯤ ꯍꯪꯒꯥꯝꯒ ꯁꯤꯡꯖꯨꯒ ꯆꯥꯔꯦ
ꯎꯝ
ꯑꯥ ꯑꯩꯈꯣꯏ ꯁꯤꯗ ꯂꯩꯃꯤ ꯑꯥ ꯍꯣꯁꯇꯦꯜꯗ ꯂꯩꯅꯦꯕꯀꯣ ꯅꯤꯠ ꯊꯥꯕꯒꯤ ꯑꯉꯥꯡꯈꯩ ꯍꯣꯁꯇꯦꯜꯗ ꯂꯩꯅꯕꯗꯣ
ꯑꯥ
ꯑꯗꯨꯒꯤ ꯑꯗꯨꯝ ꯑꯩꯅ ꯋꯥꯟ ꯗꯦ ꯑꯣꯏꯅ ꯂꯩꯕꯅꯦꯕ
ꯑꯣ ꯑꯗꯨꯗꯤ ꯅꯣꯡꯃ ꯀꯣꯏꯔꯛꯀꯦ ꯆꯤꯆꯦꯒ ꯇꯧꯔꯒ ꯀꯩꯅꯣꯝꯃ ꯆꯥꯁꯦ ꯑꯩ ꯂꯩꯔ ꯑꯩ ꯂꯩꯕ ꯀꯥꯟꯗ ꯑꯩ ꯂꯩꯕ ꯀꯥꯟꯗ ꯑꯩꯩ ꯅꯦꯟꯇ ꯂꯥꯛꯑꯀꯥꯟꯗ
ꯑꯥ
ꯆꯖꯦꯔꯨꯕꯤꯅꯥ ꯑꯩꯈꯣꯏꯅ ꯄꯨꯝꯝꯈꯩ ꯆꯥꯃꯤꯟꯅꯁꯦ
ꯍꯣꯏ ꯑꯩꯈꯣꯏ ꯁꯤꯒꯤ ꯀꯨꯇꯨꯖꯨ ꯀꯛꯆꯤꯡꯗꯩꯅꯦ
ꯑꯣ ꯃꯃꯤ ꯀꯩ ꯀꯧꯒꯦ
ꯑ ꯑꯍꯟꯅꯦꯕꯀꯣ ꯎꯝ ꯃꯥꯒꯤꯗꯣ ꯀꯛꯆꯤꯡ ꯊꯣꯡ ꯀꯩꯅꯣꯝ ꯍꯥꯏ ꯑꯩꯈꯣꯏꯒꯤ ꯀꯩꯅꯣꯝ ꯍꯥꯏ ꯊꯣꯡꯖꯥꯎ ꯍꯥꯏꯗꯦ ꯀꯔꯤ ꯄꯠ ꯀꯩꯅꯣ ꯍꯥꯏꯔꯤꯅꯦ ꯃꯒꯤꯔꯣ
ꯎꯝ
ꯎꯝ ꯕꯖꯥꯔ ꯃꯌꯥꯗ ꯅꯠꯇꯕꯤꯗ ꯃꯣꯏꯒꯤꯗꯨꯅ ꯀꯔꯤ ꯑꯥ ꯕꯦꯡ ꯀꯔꯤ ꯕꯦꯡ ꯂꯩꯕꯅꯣꯝ ꯍꯥꯏꯔꯤꯅꯦ
ꯏꯁꯇꯦꯠ ꯕꯦꯡ ꯂꯩꯕꯔꯣ
ꯍꯣꯏ ꯑꯗꯨꯃꯥꯏꯅ ꯍꯥꯏꯕ꯭ꯔꯥ ꯀꯩꯅꯣꯝ ꯍꯥꯏ
ꯗ ꯕꯖꯥꯔꯗꯒꯤ ꯑꯣ ꯐꯧꯁꯨ ꯐꯠ ꯑꯥ ꯑꯥ ꯕꯖꯥꯔꯗꯒꯤꯅꯦ ꯍꯦꯛ ꯍꯥꯏꯊꯕꯒ ꯑꯗꯨꯝ ꯂꯩꯔꯦ
ꯍꯣꯏ ꯍꯣꯏ ꯑꯗꯨ ꯀꯁꯨꯄꯥꯥꯠꯇꯇꯩꯒꯤꯅꯦ ꯍꯥꯏꯕꯒꯩꯅꯃꯅꯤ꫰꫰
ꯎꯝ
ꯑꯗꯒꯤ ꯑꯩꯈꯣꯏ ꯁꯤꯒꯤ꯫ ꯀꯩꯁꯥꯝꯄꯥꯠ ꯑꯗꯨꯝ ꯖꯪꯁꯟ ꯃꯌꯥ ꯑꯣꯏꯗꯣꯏꯅꯦ ꯀ
ꯀꯩꯁꯨ ꯌꯥꯝ ꯆꯪꯁꯤꯟꯕ ꯑꯣꯏꯗꯦ ꯑꯗꯨꯝ ꯃꯆꯤꯟꯗ ꯑꯗꯨꯝ
ꯑꯣꯐ ꯍꯧꯖꯤꯛ ꯑꯃ ꯅꯣꯏ ꯑꯗꯨꯒꯅ ꯇꯧꯔꯝꯃꯤꯗꯣ ꯀꯩ ꯍꯥꯏꯔꯝꯃꯤꯅꯣ꯫ ꯑꯩꯅ ꯍꯣꯔꯦꯟ ꯊꯠꯄꯤꯗ꯭ꯔꯦ꯫
ꯑꯗ ꯀꯩꯅꯣ ꯍꯥꯏꯒꯦ ꯇꯧꯔꯣꯅꯤ ꯀꯥꯎꯒ꯭ꯔ ꯇꯃꯣ
ꯀꯛꯆꯤꯡꯗꯒꯤ ꯑꯉꯥꯡꯒꯨꯝꯕꯁꯨ ꯑꯗꯨꯝ ꯂꯩꯕ꯭ꯔꯥ
ꯑꯥ ꯂꯩꯌꯦ ꯍꯧꯖꯤꯛꯁꯨ ꯑꯃ ꯂꯩꯌꯦꯕꯀꯣ ꯃꯥꯒꯤ ꯃꯆꯦꯗꯨꯗꯤ ꯊꯣꯛ ꯃꯥꯒꯤ ꯃꯆꯦꯗꯨꯅ ꯑꯃꯨꯛ ꯊꯥꯕ ꯂꯣꯏꯔꯦ ꯊꯣꯛꯈ꯭ꯔꯦ ꯑꯗꯨꯒ ꯃꯥꯅ ꯑꯃꯨꯛ ꯃꯍꯣꯠ ꯁꯤꯗꯂꯦ꯫
ꯃꯃꯤꯡ ꯀꯩ ꯀꯧꯒꯦ꯫
ꯑꯃ ꯍꯥꯟꯅ ꯂꯩꯔꯝꯕꯗꯨꯅ ꯇꯥꯅꯤꯌꯥ ꯀꯧꯔꯦꯕꯀꯣ꯫ ꯑꯗꯨꯒ ꯍꯧꯖꯤꯛ ꯂꯩꯔꯤꯁꯤꯅ ꯙꯅ ꯄ꯭ꯔꯤꯌꯥ ꯀꯧꯋꯦ꯫ ꯃꯣꯏꯁꯨ ꯆꯨꯝ ꯍꯥꯡꯗꯦꯔꯥ ꯈꯥꯏꯕ꯭ꯔꯣ ꯈꯥꯏꯕꯣꯝꯁꯨ ꯍꯥꯏꯈ꯭ꯔꯦ ꯈꯪꯗꯦ ꯇꯗꯤꯦ ꯂꯩꯗꯦ꯫ ꯆꯨꯝꯅꯥꯡ ꯂꯩꯔꯛꯀꯦ ꯍꯥꯏꯕ ꯀꯩꯅꯣ ꯂꯩꯕ꯭ꯔꯥ ꯆꯨꯝꯅꯥꯡ ꯂꯩꯔꯥꯛ꯫
ꯑꯟ ꯂꯩꯌꯦ ꯂꯩꯌꯦ꯫
ꯍꯣꯏ ꯑ ꯆꯣꯡꯅꯥ ꯂꯩꯀꯥꯏ ꯍꯥꯏꯕ ꯀꯩꯅꯣ ꯑꯗ ꯏꯅꯦꯅ ꯁꯨꯝ ꯍꯥꯏꯕꯗꯣ ꯅꯤꯡꯁꯤꯡꯉꯦꯕ ꯏꯅꯦ ꯑꯣꯏꯒꯤꯅ ꯃꯥꯅ ꯀꯁꯨ ꯄꯥꯠ ꯍꯥꯏꯔꯣ ꯀꯩꯅꯣꯝ ꯍꯥꯏꯌꯦ꯫
ꯎꯝ ꯆꯨꯝꯅꯥꯡ ꯂꯩꯀꯥꯏ ꯂꯩꯌꯦ꯫
ꯅꯨꯡꯁꯤꯌꯦ ꯂꯣꯏ ꯐꯩꯌꯦ ꯑꯉꯥꯡꯈꯩꯗꯣ ꯀꯛꯆꯤꯡꯒꯤ꯫
ꯎꯝ ꯃꯁꯥ ꯃꯁꯥꯅ ꯈꯔ ꯀꯩꯅꯣ ꯇꯧꯖꯔꯗꯅꯤ꯫
ꯍꯣꯏ
ꯑꯗꯨꯝ ꯂꯩꯃꯤꯟꯅꯕꯗ ꯌꯥꯝ ꯋꯥꯕ ꯑꯉꯥꯡꯁꯨ ꯑꯗꯨꯝ ꯌꯥꯎꯕꯅꯦꯕ꯫ ꯑꯩꯁꯨ ꯊꯥ ꯇꯔꯨꯛꯃꯨꯛꯇꯀꯤ ꯋꯥꯔꯗꯦꯟ ꯑꯣꯏꯅ ꯂꯩꯔꯝꯃꯦꯕ꯫
ꯑꯥ
ꯑꯉꯥꯡ ꯌꯥꯝ ꯁꯥꯤ ꯁꯥꯊꯤꯕ ꯌꯥꯎꯕꯒꯤꯅꯦ꯫
ꯍꯣꯏ
ꯑꯩꯗꯤ ꯂ ꯑꯩꯒꯤ ꯂꯥꯛꯄꯩꯗꯣ ꯌꯥꯝ ꯃꯔꯣꯏ ꯑꯣꯏꯅ
ꯑꯣ ꯀꯩ ꯂꯝꯗ ꯂꯩꯔꯝꯃꯤꯅꯣ
ꯀꯛꯆꯤꯡꯗꯅꯦ ꯑꯗꯨꯝ ꯀꯛꯆꯤꯡꯗ ꯀꯦꯊꯣꯂꯤꯛ ꯁ꯭ꯀꯨꯜ ꯑꯃ ꯂꯩꯌꯦꯕ꯫
ꯑꯥ
ꯑꯗꯨꯒꯤ ꯋꯥꯔꯗꯦꯟ ꯑꯣꯏꯔꯝꯕ ꯑꯁ ꯑꯉꯥꯡꯈꯩꯗꯨꯅꯅꯦ ꯂꯥꯏ ꯉꯥꯛꯇ ꯋꯥꯜ ꯆꯣꯡꯉꯒ ꯆꯦꯟꯊꯣꯛꯈ꯭ꯔꯦ꯫
ꯍꯣꯏ
ꯑꯃ ꯇꯥꯔꯛꯑꯦ ꯃꯣꯏ ꯆꯦꯟꯊꯣꯛꯈ꯭ꯔꯦꯅ ꯈꯪꯕꯁꯦ꯫
ꯍꯣꯏ
ꯀꯩꯅꯣꯗꯒꯤ ꯁꯤꯁꯤꯗꯒꯤ ꯎꯔꯕ ꯁꯤꯁꯤ ꯀꯦꯃꯦꯔꯥꯗꯒꯤ ꯎꯔꯕ ꯑꯗꯨꯗꯨꯒ ꯄꯨꯡ ꯑꯃ ꯇꯥꯔꯀꯥꯟꯗꯨꯗ ꯏꯟꯁꯥꯡ ꯍꯥꯎꯇꯕꯩ ꯆꯦꯜꯂꯤꯅꯤ ꯏꯟꯁꯥꯡ ꯂꯧꯕ ꯆꯦꯜꯂꯤꯅꯤ ꯍꯥꯏꯌꯦ ꯌꯨꯝꯗ
ꯑꫭ꯫
ꯑꯗꯨꯗꯒꯤ ꯏꯟꯈꯠꯂꯛꯄ ꯑꯣꯏꯕꯒꯤꯅꯦ꯫
ꯍꯣꯏ꯫
ꯂꯥꯛꯅ ꯐꯥꯅꯕ ꯉꯝꯗꯅ ꯃꯣꯏ ꯈꯪꯅ ꯆꯥꯟꯅꯕ ꯂꯩꯗꯅ꯫ ꯅꯨꯃꯤꯗꯥꯡꯗꯨꯒ ꯎꯅꯔꯝꯅꯤ ꯑꯁ ꯑꯗꯨꯒ ꯐꯥꯔꯛꯑꯀꯥꯟꯗ ꯇꯥꯔꯦꯅ ꯇꯣꯛꯍꯧꯔꯦ꯫ ꯅꫭꯏꯗꯅ ꯅꯥꯏꯟ ꯇꯦꯟ ꯑꯣꯏꯔꯛꯄꯒꯤꯅꯦ꯫
ꯍꯣꯏ꯫
ꯀꯣ ꯏꯖꯨꯀꯦꯁꯟ ꯑꯣꯏꯅ ꯑꯗꯨꯝ ꯐꯝꯈꯤꯕꯗꯣ ꯑꯗꯨꯗ꯫ ꯅꯣꯏꯗꯤ ꯑꯗꯨꯝꯕ ꯌꯥꯎꯔꯝꯃꯔꯣꯏ ꯅꯨꯄꯤ ꯉꯥꯛꯇꯪ ꯑꯣꯏꯔꯗꯤ꯫
ꯌꯥꯎꯗ꯭ꯔꯦ ꯑꯗꯨꯗꯤ꯫
ꯍꯥꯟꯅ ꯃꯥꯂꯣꯝꯗꯁꯨ ꯑꯣꯏꯔ ꯑꫭꯏ ꯈꫭꯏ ꯆꯦꯅ ꯍꯥꯏꯔꯒ ꯑꯣꯏꯍꯜꯂꯝꯃꯦꯕꯀꯣ ꯑꯩꯁꯨ꯫ ꯑ ꯀ꯭ꯂꯥꯁ ꯅꯥꯏꯟ ꯇꯦꯟꯒꯤ ꯂꯤꯇꯜ ꯐ꯭ꯂꯣꯋꯔꯒꯤ ꯁ꯭ꯀꯨꯜ ꯀꯥꯏꯗꯒꯤ ꯑꯉꯥꯡꯈꯩꯗꯣ ꯄꯨꯔꯥ ꯂꯥꯏ ꯉꯥꯛꯇꯅꯤꯗ꯫
ꯇꯧꯕꯅꯦ ꯍꯧꯖꯤꯛꯀꯥꯟ ꯑꯉꯥꯡꯈꯩꯁꯤꯅꯁꯤꯅ ꯍꯦꯟꯕꯅꯦ꯫ ꯍꯨꯖꯤꯛ ꯃꯣꯏꯁꯦ ꯀꯃꯥꯏ ꯍꯥꯏꯗꯣꯏꯅꯣ ꯈꯔ ꯇꯦꯛꯅꯣꯂꯣꯖꯤ ꯁꯤꯁꯨ ꯃꯣꯏꯅ ꯈꯤꯇꯪ ꯑꯦꯗꯚꯥꯟꯁ ꯑꯣꯏꯕ ꯍꯦꯟꯈꯤꯕ ꯑꯗꯒꯤ ꯃꯣꯏꯗ ꯑꯦꯅꯤ ꯄꯤ ꯇꯟ ꯇꯤ ꯇ꯭ꯋꯦꯟꯇꯤ ꯀꯥꯏꯅ ꯂꯥꯛꯁꯜꯂꯒꯅꯦ ꯃꯣꯏꯒꯤ ꯄꯣꯂꯤꯁꯤ ꯄ꯭ꯔꯣꯒꯥꯝ ꯃꯌꯥꯝꯁꯦ꯫ ꯃꯣꯏꯅ ꯍꯦꯟꯅ ꯑꯩꯈꯣꯏꯗꯒꯤ ꯑꯦꯗꯚꯥꯟꯁ ꯑꯣꯏꯈ꯭ꯔꯕꯅꯦꯕ꯫
ꯑꯗꯨꯗꯅ ꯃꯣꯏ ꯂꯥꯛꯅ ꯐꯥꯅꯕꯁꯦ ꯑꯁ ꯈꯔ ꯋꯥꯕꯅꯦ ꯄꯦꯔꯦꯟꯁꯀꯁꯦ ꯈꯤꯇꯪ ꯀꯩꯅꯣ ꯇꯧꯕ ꯑꯣꯏꯔꯗꯤꯅꯦ ꯌꯥꯝ ꯋꯥꯗꫭꯏꯅꯤ ꯑꯥ ꯔꯤꯃꯥꯏ ꯑꯝꯇ ꯊꯝꯒꯦ꯫ ꯀꯣ ꯑꯩ ꯁꯣꯝꯗ ꯏꯃꯥꯟꯅꯕꯤꯗꯨ ꯂꯣꯏꯁꯜꯂꯤꯕ ꯑꯃꯨꯛ ꯇꯧꯔꯛꯀꯦ ꯎꯝ꯫